ꯑꯣ ꯍꯧꯔꯤꯀꯦ
ꯑꯣ ꯏꯅꯥꯎ ꯂꯥꯏꯟꯁꯦ ꯈꯔ ꯅꯨꯡꯉꯥꯏꯇꯕ ꯃꯥꯜꯂꯤꯅꯦ
ꯅꯦꯠꯋꯔꯛꯁꯦ ꯅꯨꯡꯉꯥꯏꯇꯕ ꯃꯥꯜꯂꯦ
ꯑꯥ ꯑꯗꯨꯅꯦ ꯑꯩꯗꯤ ꯏꯅꯥꯎꯁꯦ ꯉꯥꯏꯍꯥꯛ ꯇꯨꯃꯤꯟ ꯂꯩꯕꯗꯨꯗ ꯀꯩꯗꯧꯔꯕꯅꯣꯅ ꯈꯜꯂꯨꯔꯤꯅꯤꯅꯦ ꯑꯣ ꯏꯅꯥꯎꯕꯨ ꯍꯧꯖꯤꯛ ꯀꯩꯗꯧꯕꯤꯔꯝꯃꯤꯅꯣ ꯊꯕꯛ ꯆꯤꯟꯕꯤꯕ꯭ꯔꯣ
ꯆꯤꯟꯗꯤꯌꯦ ꯊꯕꯛ ꯂꯣꯏꯔꯛꯄ ꯇ ꯉꯥꯏꯔꯤꯌꯦ
ꯑꯣ ꯑꯗꯨꯅꯤꯅꯦ ꯑꯩꯁꯨ ꯊꯕꯛ ꯂꯣꯏꯁꯤꯜꯂꯛꯄꯁꯤꯗ ꯏꯅꯥꯎꯒ ꯋꯥꯔꯤ ꯋꯥꯇꯥꯏ ꯁꯥꯟꯅꯗꯕꯁꯨ ꯀꯨꯏꯔꯦ ꯊꯦꯡꯅꯕꯁꯨ ꯅꯪꯗ꯭ꯔꯦ ꯑꯗꯨꯅ ꯏꯅꯥꯎꯗ ꯐꯣꯟꯗ ꯑꯣꯏꯅ ꯋꯥꯔꯤ ꯉꯥꯛꯇꯪ ꯁꯥꯟꯅꯒꯦꯅ ꯍꯛꯆꯤ ꯂꯥꯡꯕ ꯑꯣꯏꯅ ꯇꯧꯔ ꯉꯃꯤꯅꯦ
ꯀꯔꯤ ꯌꯦꯟꯁꯥꯡ ꯆꯥꯔꯒꯦ
ꯑꯣ ꯉꯁꯤꯗꯤ ꯆꯝꯐꯨꯠ ꯑꯃ ꯐꯨꯠꯂꯦ ꯑꯗꯨꯗꯨꯒ ꯀꯥꯡꯉꯧ ꯑꯃ ꯉꯧꯔꯦ ꯑ ꯅꯣꯏꯒꯤꯗꯤ ꯆꯥꯛ ꯏꯁꯤꯡ ꯀꯃꯥꯏꯅ ꯇꯧꯔꯒꯦ ꯆꯥꯔꯕ꯭ꯔꯣ
ꯑ ꯑꯩꯈꯣꯏꯒꯤꯁꯨ ꯑꯗꯨꯃꯥꯏꯅ ꯆꯥꯔꯦ
ꯑꫭ ꯏꯅꯥꯎꯈꯣꯏꯒꯤꯗꯤ ꯍꯟꯇꯛ ꯌꯨꯝ ꯁꯥꯔꯤꯅ ꯇꯧꯕꯗꯨꯕꯨ ꯌꯨꯝꯕꯨ ꯂꯣꯏꯁꯤꯟꯕꯤꯔꯕꯣ ꯀꯃꯥꯏꯅ ꯇꯧꯔꯤꯒꯦ ꯅꯪꯗꯣ
ꯑ ꯂꯣꯏꯁꯤꯜꯂꯛꯀꯗꯣꯔꯦ ꯈꯔ ꯈꯛꯇꯪ ꯉꯥꯏꯔꯦ ꯍꯥꯏꯗꯤ ꯂꯣꯏꯁꯤꯜꯂꯕꯒꯨꯝꯕꯅꯤ ꯑꯗꯨꯝ
ꯍꯌꯦꯡ ꯌꯨꯝ ꯆꯪꯕ ꯃꯇꯝꯗꯗꯤ ꯏꯆꯦꯗ ꯕꯥꯇꯣꯟ ꯇꯧꯔꯛꯄ ꯀꯥꯎꯅꯤꯀꯣ
ꯀꯥꯎꯔꯣꯏꯗ ꯑꯗꯨꯝ ꯉꯟꯇꯅ ꯂꯥꯛꯑꯣ ꯑꯗꯨꯝ ꯇꯧꯔꯛꯇꯣꯏꯅꯦ ꯕꯥꯇꯣ
ꯍꯣꯏ ꯍꯣꯏ ꯑꯗꯨꯅꯦ ꯍꯥꯏꯗꯤ ꯑꯩꯈꯣꯏꯗꯤ ꯑꯗꯨꯝ ꯃꯔꯤ ꯃꯇꯥ ꯑꯃꯁꯨ ꯊꯣꯛꯅꯔꯤꯕꯅꯤꯗꯣ ꯌꯥꯝꯅ ꯅꯛꯁꯟꯅꯕ ꯃꯔꯤ ꯃꯇꯥ ꯅꯠꯇ꯭ꯔꯒꯁꯨ ꯀꯣ ꯑꯗꯨꯅ ꯑꯗꯨꯝ ꯏꯆꯤꯜ ꯏꯅꯥꯎ ꯇꯧꯅ ꯑꯗꯨꯝ ꯅꯨꯡꯁꯤꯅꯅ ꯑꯗꯨꯝ ꯍꯥꯟꯅꯗꯒꯤꯁꯨ ꯂꯩꯔꯛꯏꯁꯤꯅꯤ ꯑꯗꯣ ꯏꯅꯥꯎꯕꯨ ꯍꯧꯖꯤꯛꯁꯤꯕꯨ ꯀꯔꯤ ꯀꯔꯤ ꯍꯣꯠꯅꯔꯤꯒꯦ
ꯑꯩ ꯍꯧꯖꯤꯛꯁꯦ ꯑ ꯐꯤ ꯈꯔ ꯁꯥꯔꯤꯌꯦ
ꯑꯣ ꯐꯤ ꯁꯥꯔꯒꯗꯤꯅꯦ ꯑ ꯏꯆꯦꯒꯤꯁꯨ ꯍꯥꯏꯕꯗꯤ ꯀꯩꯊꯦꯜꯗ ꯏꯆꯦꯒꯤꯁꯨ ꯑꯗꯨꯝ ꯐꯤ ꯊꯥꯐꯝ ꯀꯩꯀꯥ ꯑꯗꯨꯝ ꯂꯩ ꯑꯗꯣ ꯅꯣꯏꯅ ꯐꯤ ꯊꯥꯅꯤꯡꯕ ꯂꯩꯔꯒꯁꯨ ꯍꯥꯏꯗꯤ ꯊꯥꯐꯝ ꯈꯪ ꯗꯕ ꯐꯔꯛ ꯇꯥꯕꯒꯨꯝꯕ ꯂꯩꯔꯁꯨ ꯑꯗꯨꯝ ꯍꯥꯏꯔꯛꯑꯣ ꯑꯩꯅ ꯍꯥꯏꯔꯤꯕ ꯃꯐꯝꯁꯤꯗꯤꯅꯦ ꯑꯗꯨꯝ ꯁꯦꯜꯖꯨ ꯑꯗꯨꯝ ꯆꯥꯎꯅ ꯁꯥꯏꯌꯦ ꯑꯗꯨꯗꯨꯒ ꯑꯗꯨꯝ ꯋꯥ ꯉꯥꯡꯅ ꯈꯣꯠꯅꯕꯁꯨ ꯑꯗꯨꯝ ꯅꯨꯡꯉꯥꯏ ꯑꯗꯨꯅ ꯅꯪꯒꯤꯁꯨ ꯂꯣꯏꯅ ꯁꯨꯝ ꯃꯇꯦꯡ ꯄꯥꯡꯅꯤꯡꯕ ꯍꯥꯏꯇꯥꯔꯦ
ꯑ ꯍꯝ ꯍꯣꯏ ꯌꯥꯏꯌꯦ ꯑꯩꯖꯨ ꯍꯥꯏꯗꯤ ꯐꯤꯗꯣ ꯍꯥꯏꯗꯤ ꯃꯌꯥꯝ ꯑꯃ ꯁꯥꯕꯗꯤ ꯑꯣꯏꯗ꯭ꯔꯤꯕ ꯑꯗꯒꯤ ꯍꯟꯇꯛ ꯈꯛꯇ ꯇꯝꯕ ꯍꯧꯕ ꯑꯣꯏꯕꯒꯤꯅꯦ ꯌꯥꯝꯅ ꯁꯥ ꯑꯣꯏ ꯑꯗꯨꯗꯨꯅ ꯑꯗꯨꯝ ꯐꯤꯗꯣ ꯃꯉꯥ ꯑꯃ ꯇꯔꯥ ꯑꯃ ꯃꯥꯏꯅ ꯁꯨꯔꯀꯥꯟꯗ ꯑꯩ ꯍꯥꯏꯖꯔꯛꯀꯦ ꯑꯗꯨꯗꯨꯒ ꯑꯗꯨꯝ ꯍꯥꯏꯗꯤ ꯏꯆꯦꯅ ꯄꯥꯎ ꯐꯥꯎꯅꯕꯤꯔꯒ ꯈꯔ ꯑꯗꯨꯃꯥꯏꯅ ꯇꯧꯔꯁꯨ ꯌꯥꯏꯌꯦ
ꯑꯣ ꯍꯣꯏ ꯍꯣꯏ ꯌꯥꯏꯌꯦ ꯑꯗꯣ ꯑ ꯏꯅꯥꯎ ꯍꯥꯏꯗꯤ ꯏꯅꯥꯎꯅ ꯐꯤ ꯁꯥꯈꯤꯕꯒꯤ ꯍꯥꯏꯗꯤ ꯑꯍꯥꯟꯕꯒꯤ ꯇꯝꯕꯒꯤ ꯑꯣꯏꯔꯁꯨꯀꯣ ꯑꯗꯨꯝ ꯍꯥꯏꯗꯤ ꯌꯣꯟꯕꯗ ꯈꯔ ꯐꯖꯗꯕ ꯐꯔꯛ ꯇꯥꯕ ꯑꯣꯏꯔꯒꯁꯨ ꯆꯦ ꯑꯗꯨꯝ ꯂꯧꯒꯦꯕ ꯍꯥꯏ ꯗꯤ ꯏꯆꯦꯅ ꯑꯗꯨꯝ ꯏꯟꯅꯅꯕ
ꯍꯣꯏ ꯌꯥꯏꯌꯦ ꯑꯗꯨꯃꯥꯏꯅ ꯇꯧꯔꯁꯨ ꯌꯥꯏ
ꯑ ꯏꯅꯥꯎꯅ ꯁꯥꯔꯤꯕ ꯐꯤꯗꯨꯕꯨ ꯀꯔꯤ ꯃꯆꯨꯅꯣ
ꯑ ꯀꯩꯅꯣꯅꯦ ꯎꯝ ꯑꯉꯥꯡꯕ ꯃꯆꯨꯅꯦꯕ ꯐꯤ ꯑꯣꯏꯅ ꯁꯥꯔꯦꯕ ꯑꯉꯥꯡꯕ ꯇ ꯑꯃꯨꯕꯅ ꯃꯄꯥꯟ ꯆꯜꯂꯦ
ꯑꯥ
ꯐꯅꯦꯛ ꯁꯥꯕꯅꯦ ꯃꯃꯥꯡ ꯃꯨꯛꯇꯗꯤ ꯑꯗꯨꯗ ꯍꯥꯏꯗꯤ ꯐꯅꯦꯛꯇꯨꯗꯤ ꯌꯥꯝꯅ ꯍꯥꯏꯗꯤ ꯃꯇꯝꯗꯣ ꯆꯪꯉꯦꯕ
ꯑꯥ ꯃꯥꯅꯤ
ꯐꯤꯗꯣ ꯑꯣꯏꯅ ꯑꯗꯨꯃꯥꯏꯅ ꯁꯥꯔꯒꯦ ꯐꯤ ꯁꯥꯕꯗꯨꯅ ꯍꯦꯟꯅ ꯑꯩꯉꯣꯟꯗꯁꯨ ꯍꯥꯏꯗꯤ ꯀꯥꯟꯅꯕꯗꯣ ꯑꯗꯨꯃꯥꯏꯅ ꯇꯧꯋꯦꯅ ꯐꯤ ꯇꯣꯏꯅ ꯁꯥꯔꯕꯅꯤ
ꯍꯣꯏ ꯍꯣꯏ ꯑꯗꯨꯗꯤ ꯍꯥꯏꯗꯤ ꯏꯅꯥꯎꯅ ꯍꯧꯖꯤꯛ ꯁꯥꯔꯤꯕ ꯃꯆꯨꯗꯨꯁꯨ ꯑꯗꯨꯝ ꯑꯩꯅꯁꯨ ꯄꯥꯝꯕꯗꯣ ꯍꯦꯛ ꯊꯣꯛꯣꯛꯑꯦꯕ ꯑꯗꯨꯗꯨꯅ ꯑꯗꯨꯝ ꯑꯃ ꯂꯧꯔꯒ ꯏꯆꯦꯁꯨ ꯅꯉꯣꯟꯗꯒꯤ ꯑꯃ ꯏꯟꯊꯣꯛꯑꯒꯦ ꯑꯗꯨꯒ ꯍꯥꯏꯗꯤ ꯑꯩꯈꯣꯏꯒꯤ ꯅꯥꯀꯟꯗꯁꯨꯅꯦ ꯍꯧꯖꯤꯛ ꯏꯅꯥꯎꯅ ꯁꯥꯔꯤꯕ ꯐꯤ ꯃꯆꯨꯗꯨꯒꯤ ꯍꯥꯏꯗꯤ ꯐꯅꯦꯛ ꯁꯥꯔꯤꯕ ꯑꯗꯨꯅ ꯏꯆꯦꯒꯤꯁꯨ ꯍꯥꯏꯗꯤ ꯑꯗꯨꯝ ꯁꯨꯠ ꯁꯥꯔꯒ ꯑꯗꯨꯝ ꯁꯦꯠꯄꯁꯨ ꯑꯗꯨꯝ ꯌꯥꯏꯗꯅ ꯀꯣ
ꯌꯥꯏꯌꯦ ꯌꯥꯏꯌꯦ
ꯑꯗꯣ ꯏꯅꯥꯎꯁꯦ ꯅꯍꯥꯟꯋꯥꯏꯗꯤ ꯉꯥ ꯊꯣꯡꯕꯒ ꯌꯥꯝ ꯍꯩꯈꯤꯕꯅꯤ ꯏꯅꯥꯎꯅ ꯊꯣꯡꯕ ꯉꯥ ꯊꯣꯡꯕꯗꯣ ꯑꯩꯁꯨ ꯆꯥꯅꯤꯡꯕꯗꯤ ꯀꯨꯏꯔꯕꯅꯤ ꯑꯗꯣ ꯅꯣꯡꯃꯇꯪ ꯑꯩꯈꯣꯏꯗ ꯏꯅꯥꯎꯅ ꯂꯥꯛꯄ꯭ꯔꯥ ꯅꯠꯇ꯭ꯔꯒ ꯏꯅꯥꯎ ꯑꯩꯈꯣꯏꯗ ꯑꯩꯅ ꯂꯥꯛꯄ꯭ꯔ ꯑꯃ ꯇꯧꯔꯒ ꯏꯆꯤꯟꯜ ꯏꯅꯥꯎ ꯍꯥꯎꯅ ꯑꯃꯝꯇꯪ ꯆꯥꯃꯤꯟꯅꯁꯦ
ꯌꯥꯏꯑꯦ ꯑꯗꯨꯝ ꯐꯤꯗꯣ ꯂꯧꯕ ꯂꯥꯛꯄ ꯀꯥꯟꯗ ꯆꯥꯔꯁꯨ ꯌꯥꯏ
ꯑꯣ ꯇꯥꯅ ꯌꯥꯝ ꯆꯥꯔꯦ ꯑꯗꯨꯗꯤ ꯏꯅꯥꯎꯅꯅꯦ ꯍꯥꯏꯗꯤ ꯐꯤꯗꯣ ꯑꯗꯨꯝ ꯂꯣꯏꯕ ꯍꯥꯏꯗꯤ ꯑꯩꯅ ꯂꯥꯛꯄ ꯌꯥꯕ ꯅꯨꯃꯤꯠꯇꯨꯗ ꯑꯗꯨꯝ ꯐꯣꯟ ꯇꯧ ꯑꯗꯨꯝ ꯄꯥꯎ ꯍꯥꯏꯕꯤꯔꯛꯑꯣ ꯑꯗꯨꯗꯨꯒ ꯑꯩ ꯑꯗꯨꯝ ꯂꯥꯛꯑꯒꯦ ꯑꯣꯀꯦ ꯉꯥꯁꯨ ꯑꯩ ꯂꯩꯔꯛꯀꯦꯗ ꯍꯥꯏꯗꯤ ꯅꯥꯎꯒꯤꯗ ꯅꯣꯡ ꯐꯥꯗꯣꯛ ꯂꯥꯛꯄꯅꯤꯅꯀꯣ
ꯍꯣꯏ ꯌꯥꯏꯑꯦ ꯑꯩꯅ ꯁꯣꯅꯥꯀꯣꯡꯗ ꯍꯥꯏꯗꯤ ꯆꯥꯛ ꯀꯩꯀꯥ ꯑꯗꯒꯤ ꯑꯇꯩ ꯑꯇꯩ ꯍꯥꯏꯕꯗꯤ ꯁꯨꯝ ꯍꯥꯎꯅ ꯏꯔꯣꯟꯕ ꯑꯃꯁꯨ ꯂꯣꯜꯂꯝꯃꯒꯦ
ꯍꯣꯏ ꯍꯣꯏ ꯑꯗꯨ ꯏꯅꯥꯎ ꯍꯥꯏꯗꯤ ꯍꯧꯖꯤꯛꯁꯦ ꯃꯇꯝꯕꯨꯗꯤ ꯅꯠꯇꯦ ꯑꯗꯨꯏꯁꯨ ꯑꯩꯈꯣꯏ ꯍꯋꯥꯏꯟꯕꯤꯒ ꯏꯔꯣꯟꯝꯕꯗꯣ ꯌꯥꯝ ꯍꯥꯎꯕꯅꯦꯕ ꯑꯗꯒꯤ ꯍꯥꯏꯗꯤ ꯑꯩꯈꯣꯏꯒꯤ ꯌꯣꯡꯆꯥꯛꯁꯦ ꯑꯩꯈꯣꯏꯒꯤ ꯈꯦ ꯇꯣꯛꯑꯒ ꯑꯩꯈꯣꯏꯒꯤ ꯐ꯭ꯔꯤꯖꯇ ꯍꯥꯏꯗꯤ ꯂꯤꯔꯒ ꯍꯥꯏꯕꯗꯤ ꯑꯗꯨꯝ ꯐꯅ ꯀꯨꯏꯅ ꯑꯗꯨꯝ ꯆꯥꯕ ꯌꯥꯕꯒꯤ ꯃꯑꯣꯡ ꯊꯝꯕꯗꯣ ꯑꯗꯨ ꯇꯣ ꯑꯩꯁ ꯁꯦ ꯍꯟꯗꯛꯇꯣ ꯅꯍꯥꯟ ꯃꯔꯛ ꯑꯃ ꯌꯣꯡꯆꯥꯛ ꯈꯔ ꯍꯣꯡꯕ ꯃꯇꯝꯗꯨꯗ ꯑꯩꯅ ꯈꯤꯇꯪ ꯍꯥꯏꯗꯤ ꯍꯟꯗꯛꯇꯤ ꯃꯑꯣꯡ ꯌꯦꯡꯍꯧꯒꯦ ꯇ꯭ꯔꯥꯏ ꯇꯧꯒꯦꯅ ꯑꯩꯁꯦ ꯈꯔ ꯁꯦꯝꯃꯒ ꯊꯝꯃꯦꯕ ꯑꯗꯨꯗꯣ ꯑꯩꯅ ꯍꯥꯏꯗꯤ ꯏꯅꯥꯎꯣꯏꯗ ꯂꯥꯛꯄꯗꯨꯗ ꯈꯔ ꯍꯦꯛ ꯄꯔꯛꯑꯒꯦ ꯑꯗꯨꯗꯨꯒ ꯀꯔꯤꯅꯣ ꯍꯋꯥꯏ ꯑꯃꯒ ꯌꯣꯡꯆꯥꯛꯇꯨꯒ ꯐꯖꯅ ꯑꯃ ꯏꯔꯣꯜꯂꯁꯦ ꯑꯗꯨꯗꯨꯒ ꯏꯅꯥꯎꯅ ꯊꯣꯡꯕ ꯉꯥ ꯊꯣꯡꯕꯗꯨꯒ ꯍꯥꯎꯅ ꯏꯆꯤꯟꯜ ꯏꯅꯥꯎ ꯍꯦꯛꯇ ꯆꯥꯃꯤꯟꯅꯔꯒ ꯂꯣꯏꯔꯦ
ꯍꯣꯏ ꯌꯥꯏꯑꯦ ꯑꯩꯅ ꯁꯥꯂꯛꯑ ꯑꯃꯁꯨ ꯁꯦꯝꯃꯝꯃꯒꯦ ꯑꯗꯨꯒ ꯍꯣꯏ ꯑꯗꯨꯃꯥꯏꯅ ꯇꯧꯔꯒ ꯆꯥꯔ ꯁꯦꯏꯆꯦꯁꯨ ꯑꯗꯨꯝ ꯅꯣꯡꯃ ꯏꯆꯦꯅ ꯁꯪꯕ ꯅꯨꯃꯤꯠ ꯑꯃꯗ ꯑꯗꯨꯝ ꯍꯥꯏꯕꯤ ꯄꯤꯔꯛꯑꯣ ꯑꯩꯉꯣꯟꯗ
ꯑꯥ ꯑꯗꯨꯒ ꯏꯕꯦꯝꯃ ꯅꯣꯏꯒꯤ ꯃꯅꯤꯡꯗꯅꯦ ꯑꯩꯈꯣꯏꯒꯤ ꯑꯍꯥꯛ ꯑꯃꯨꯛ ꯃꯪꯒ꯭ꯔꯥꯒꯤ ꯄꯥꯝꯕꯤ ꯑꯃ ꯄꯥꯜꯍꯧꯕꯗꯣ ꯑꯗꯨꯗꯣ ꯍꯥꯏꯗꯤ ꯄꯪꯒꯥꯥꯒꯤ ꯃꯅꯥꯗꯣ ꯁꯤꯡꯖꯨꯗꯗꯤ ꯌꯥꯝꯅ ꯍꯥꯎ ꯐꯅꯦꯕ ꯑꯗ ꯇ ꯑꯃꯒ ꯁꯤꯡꯖꯨ ꯑꯃꯒ ꯐꯖꯅ ꯁꯨꯅꯤꯡꯉꯦ ꯑꯩꯗꯤ ꯅꯨꯡꯙꯤꯟꯗ ꯑꯣꯏꯔꯁꯨꯀꯣ ꯍꯥꯏꯗꯤ ꯆꯥꯛ ꯆꯥꯕꯗꯨꯗꯗꯤ ꯃꯤꯔꯣꯟꯝꯕꯁꯨ ꯀꯩꯁꯨ ꯌꯥꯎꯔꯕꯅꯤꯅ ꯅꯣꯏ ꯅꯨꯡꯊꯤꯟꯒꯨꯝꯕꯗ ꯑꯗꯨꯒꯤ ꯁꯤꯡꯖꯨꯗꯣ ꯆꯥꯈꯤꯗꯕꯌꯥꯝ ꯀꯨꯏꯔꯕ ꯚꯥꯏ ꯇꯔꯦ
ꯍꯣꯏ ꯌꯥꯏꯌꯦꯦ ꯍꯥꯏꯗꯤ ꯑ ꯆꯥꯛ ꯄꯥꯕꯗꯨꯗꯗꯤ ꯑꯃꯁꯨ ꯑꯃꯁ ꯁꯨ ꯑꯗꯨꯝ ꯌꯥꯎꯁꯜꯂꯕꯅꯤꯅꯀꯣ ꯅꯨꯡꯟꯗꯤꯟꯗꯨꯗ ꯍꯥꯏꯗꯤ ꯉꯍꯥꯛꯣ ꯊꯥꯕ ꯃꯇꯝꯗꯨꯗ ꯏꯆꯦꯒ ꯑꯩꯒ ꯑꯗꯨꯝ ꯐꯤꯗꯣ ꯍꯥꯏꯗꯤ ꯐꯖꯕ ꯐꯖꯗꯕ ꯑꯗꯨꯒꯨꯝꯕꯗꯣ ꯌꯦꯡꯉꯒ ꯋꯥꯔꯤ ꯋꯥꯇꯥꯏꯁꯨ ꯈꯔ ꯁꯥꯟꯅꯔꯒ ꯑꯗꯨꯝ ꯁꯤꯡꯖꯨꯗꯨꯃ ꯍꯥꯏꯗꯤ ꯋꯥꯔꯤ ꯁꯥꯟꯅ ꯁꯥꯟꯅ ꯑꯗꯨꯝ ꯁꯨꯔꯒꯅꯦ ꯑꯗꯨꯃꯥꯏꯅ ꯑꯗꯨꯝ ꯆꯥꯁꯨ ꯌꯥꯏꯌꯦ
ꯌꯥꯏꯌꯦ ꯌꯥꯏꯌꯦꯦ ꯑ ꯑꯗꯨꯒꯅꯦ ꯑꯩ ꯉꯁꯤ ꯏꯅꯥꯎꯗ ꯁꯨꯝ ꯋꯥꯔꯤ ꯑꯣꯏꯅ ꯍꯦꯛ ꯃꯇꯦꯛ ꯑꯃ ꯍꯦꯛ ꯂꯤꯒꯦꯕꯀꯣ ꯍꯥꯏꯁꯦ ꯉꯥꯁꯦ ꯕꯖꯥꯔꯗ ꯑꯩꯈꯣꯏꯒꯤ ꯑꯩꯈꯣꯏ ꯁꯣꯔꯣꯛ ꯂꯥꯟꯊꯣꯛꯒ ꯕꯖꯥꯔ ꯃꯆꯥ ꯑꯃ ꯂꯩꯗꯅ ꯑꯗꯨꯗꯦ ꯗ ꯑꯩꯁꯦ ꯏꯟꯁꯥꯡ ꯅꯥꯄꯤꯁꯨ ꯍꯥꯏꯗꯤ ꯈ꯭ꯍꯥꯡ ꯍꯥꯡꯕ ꯂꯩꯇꯕ ꯇꯥꯟꯖꯥ ꯑꯣꯏꯕ ꯍꯥꯏꯇꯥꯔꯦ ꯑꯗꯨꯗ ꯆꯠꯂꯒ ꯃꯅꯥ ꯃꯁꯤꯡ ꯈꯔ ꯌꯦꯡꯉꯨꯌꯦ ꯑꯗꯨꯒꯗꯤ ꯃꯃꯜꯁꯦ ꯑꯗꯨꯛꯀꯤ ꯃꯇꯤꯛ ꯋꯥꯡꯕ ꯍꯥꯏꯇꯥꯔꯦ
ꯑꯥ
ꯀꯃꯥꯏꯅ ꯇꯧꯔꯤꯅꯣ ꯈꯪꯗꯦ ꯍꯥꯏꯗꯤ ꯑꯩꯈꯣꯏꯒꯤꯁꯨ ꯑꯗꯨꯝ ꯊꯥꯗꯤ ꯊꯥꯔꯤꯅꯦꯕ ꯑꯗꯨ ꯑꯣꯒꯁ ꯁꯨ ꯍꯥꯏꯗꯤ ꯑꯩꯈꯣꯏꯒꯤ ꯊꯥꯖꯔꯤꯕ ꯈꯔꯁꯤꯅꯗꯤ ꯀꯣꯟꯅꯕꯗꯤ ꯅꯠꯇꯦꯗꯣ ꯑꯗꯨꯜꯅ ꯑꯗꯤꯕꯖꯥꯁ ꯆꯠꯄꯁꯤꯗ ꯃꯅꯥ ꯃꯁꯤꯡꯁꯦ ꯑꯉꯛꯄ ꯐꯪꯉꯅꯦ ꯋꯥꯡꯉꯒ ꯂꯩꯔꯝꯃꯦ ꯑꯗꯒꯤꯗꯤ ꯑꯁ ꯍꯧꯖꯤꯛꯀꯤ ꯃꯇꯝꯁꯤꯗꯅꯦ ꯆꯥꯅ ꯊꯛꯅꯕꯇꯪ ꯍꯨꯟꯅꯕ ꯍꯣꯠꯅꯕꯗ ꯄꯨꯔꯥ ꯑꯋꯥꯕ ꯑꯃꯅꯤ ꯑꯣꯏꯔꯤꯁꯦ
ꯑꯗꯨꯅꯦ ꯍꯧꯖꯤꯛꯇꯤ ꯍꯥꯏꯗꯤ ꯄꯣꯠ ꯆꯩꯁꯦ ꯌꯥꯝꯅ ꯍꯥꯏꯕꯗꯤ ꯇꯥꯡꯉꯦꯕ
ꯎꯝ ꯑꯗꯣ ꯅꯣꯏꯔꯣꯝꯒꯤ ꯀꯩꯊꯦꯜ ꯑꯆꯧꯕ ꯍ ꯑꯃ ꯂꯩꯕꯗꯣ ꯑꯗꯨꯗꯗꯤ ꯏꯟꯁꯥꯡ ꯃꯃꯜꯁꯦ ꯑꯗꯨꯝ ꯍꯥꯏꯗꯤ ꯃꯌꯥꯝꯗꯒꯤ ꯑꯗꯨꯝ ꯆꯞ ꯃꯥꯟꯅꯕ꯭ꯔꯥ ꯅꯠꯇ꯭ꯔꯒꯅ ꯈꯤꯇꯪ ꯑꯍꯣꯡ ꯑꯆꯥꯎ ꯐꯪꯕ꯭ꯔꯥ
ꯃꯥꯁꯦ ꯍꯥꯏꯗꯤ ꯑꯩꯈꯣꯏ ꯁꯤꯒꯤ ꯀꯩꯊꯦꯜꯁꯤꯗꯤ ꯍꯥꯏꯗꯤ ꯃꯥꯗꯤ ꯑꯌꯨꯛꯇ ꯍꯥꯏꯗꯤ ꯂꯂꯣꯟꯕꯤꯒꯨꯝꯕꯁꯦ ꯑꯗꯨꯝ ꯃꯌꯥꯝ ꯑꯃ ꯑꯗꯨꯝ ꯂꯥꯛꯑꯦꯕ ꯂꯝ ꯂꯝꯗꯒꯤ ꯑꯗꯨ ꯑꯗꯨꯗꯨꯅ ꯍꯥꯏꯗꯤ ꯑꯩꯌꯨ ꯉꯣꯟꯇꯥ ꯍꯥꯏꯗꯤ ꯋꯥꯋꯥꯛꯀꯤꯡ ꯆꯠꯅꯕ ꯃꯇꯝꯗꯣ
ꯎꯝ
ꯑꯗꯨꯒꯨꯝꯕ ꯃꯇꯝꯗ ꯑꯩꯈꯣꯏꯅ ꯍꯥꯏꯗꯤ ꯊꯣꯛꯑꯒ ꯄꯣꯠꯇꯣ ꯑꯍꯣꯡꯉ ꯆꯥꯎ ꯑꯗꯩ ꯑꯗꯨꯝ ꯀꯥꯟꯗꯗꯤ ꯍꯥꯏꯗꯤ ꯐꯖꯕꯁꯨ ꯌꯥꯝꯅ ꯐꯪꯉꯦꯕ ꯄꯣꯠꯇꯣ ꯍ
ꯑ ꯑꯗꯨꯗꯤꯅꯦ ꯑ ꯑꯗꯨꯗꯤ ꯏꯅꯥꯎꯅ ꯍꯌꯦꯡꯁꯦ ꯑꯌꯨꯛꯀꯤ ꯊꯣꯛꯂꯒꯗꯤꯀꯣ ꯍꯥ ꯅꯆꯦꯒꯤ ꯍꯥꯏꯗꯤ ꯇꯣꯔꯣꯕꯣꯠ ꯈꯔꯒ ꯑꯗꯒꯤ ꯊꯕꯤꯒꯨꯝꯕ ꯈꯔꯒ ꯈꯤꯇꯪ ꯌꯦꯡꯕꯤꯔꯝꯒꯦꯔ
ꯌꯥꯏꯌꯦ ꯌꯥꯏꯌꯦ꯫
ꯎꯝ ꯍꯧꯖꯤꯛꯀꯥꯟꯁꯦ ꯑꯩꯖꯦ ꯍꯥꯏꯗꯤ ꯍꯛꯆꯥꯡꯒꯤ ꯑꯔꯨꯝꯕꯁꯦ ꯌꯥꯝꯅ ꯍꯦꯟꯒꯠꯂꯛꯑꯦ ꯑꯗꯨꯗꯨꯅ ꯍꯥꯏꯗꯤ ꯆꯥꯛꯁꯤꯅ ꯈꯤꯇꯪ ꯀꯛꯊꯔꯒ ꯊꯥꯎ ꯊꯨꯝ ꯀꯛꯊꯔꯒ ꯆꯝꯐꯨꯠꯅ ꯅꯝꯅ ꯀꯟꯅ ꯆꯥꯔꯤꯕ꯫ ꯑꯗꯨꯗꯨꯅ ꯆꯝꯐꯨꯠꯀꯤ ꯃꯄꯣꯠꯁꯦ ꯑꯩꯈꯣꯏꯒꯤ ꯁꯤꯁꯤꯗꯩꯗꯗꯤ ꯇꯥꯡꯉꯕꯅꯤꯅ ꯌꯥꯝ ꯀꯟꯅ ꯆꯥꯕꯁꯦ ꯉꯝꯗ꯭ꯔꯦ ꯑꯗꯨꯅ ꯏꯅꯥꯎ ꯍꯣꯏꯒꯤꯗꯨꯅ ꯈꯔ ꯁꯥꯐꯕꯅꯤꯅ ꯏꯅꯥꯎꯅ ꯑꯗꯨꯝ ꯈꯔ ꯑꯗꯨꯝ ꯑꯍꯣꯡ ꯑꯆꯥꯎ ꯅꯆꯦꯒꯤ ꯈꯔ ꯌꯦꯡꯕꯤꯔꯝꯃꯣꯕ꯫
ꯍꯣꯏ ꯌꯥꯏꯑꯦ ꯍꯥꯏꯗꯤ ꯋꯥꯛꯀꯤꯡ ꯆꯠꯄ ꯃꯇꯝꯗꯨꯗ ꯑꯩꯅ ꯑꯗꯨꯃꯥꯏꯅ ꯍꯥꯏꯗꯤ ꯆꯝꯐꯨꯠ ꯆꯥꯕ ꯌꯥꯕꯀꯣ ꯊꯕꯤꯇ ꯅꯠꯇ꯭ꯔꯖꯨ ꯒꯖꯔꯒꯨꯝꯕ ꯑꯣꯏꯔꯁꯨ ꯑꯗꯒꯤ ꯃꯥꯏꯔꯦꯟꯒꯨꯝꯕꯁꯤꯁꯨ ꯑꯗꯨꯝ ꯆꯥꯕꯗ ꯑꯗꯨꯝ ꯍꯥꯎꯋꯤꯗꯅ꯫
ꯑꯥ꯫
ꯑꯗꯨꯅ ꯑꯗꯨꯒꯨꯝꯕꯗꯣ ꯑꯗꯨꯝ ꯌꯦꯡꯉꯝꯒꯦ ꯑꯗꯨꯗꯨꯒ ꯑꯗꯨꯝ ꯏꯆꯦꯅ ꯑꯗꯨꯝ ꯍꯥꯏꯗꯤ ꯂꯧꯕ ꯂꯥꯛꯑꯣꯕ꯫
ꯍꯣꯏ ꯌꯥꯏꯌꯦ ꯍꯥꯏꯗꯤ ꯑꯩꯈꯣꯏ ꯌꯥꯝ ꯀꯟꯅ ꯂꯥꯞꯅ ꯂꯩꯅꯕꯁꯨ ꯅꯠꯇꯦ ꯑꯩꯈꯣꯏ ꯂꯝꯗꯤ ꯑꯗꯨꯝ ꯄꯨꯜꯂꯤꯅꯤ ꯑꯩꯈꯣꯏ ꯍꯥꯏꯗꯤ ꯂꯩꯀꯥꯏꯖꯦ ꯍꯥꯏꯗꯤ ꯋꯥꯡꯃ ꯋꯥꯡꯃ ꯇꯣꯉꯥꯟ ꯇꯣꯉꯥꯟꯅ ꯂꯩꯀꯥꯏꯖꯤ ꯑꯣꯏꯅꯕꯒꯤ ꯋꯥꯔꯤꯅꯦꯕ꯫ ꯑꯗꯨꯗꯨꯅ ꯑꯗꯨꯝ ꯍꯥꯏꯗꯤ ꯑꯌꯨꯛꯇ ꯋꯥꯀꯤꯡ ꯑꯣꯏꯅ ꯉꯍꯥꯛ ꯂꯥꯛꯀꯦꯔꯥ ꯅꯠꯇ꯭ꯔꯒ ꯅꯨꯡꯗꯤꯟ ꯅꯨꯡꯁꯥ ꯅꯦꯝꯗꯔꯒ ꯉꯍꯥꯛꯇꯪꯂ ꯑꯗꯨꯝ ꯑꯩꯅ ꯃꯑꯣꯡ ꯌꯦꯡꯉꯒ ꯑꯗꯨꯝ ꯂꯥꯛꯑꯒꯦ꯫
ꯑꯗꯨꯃꯥꯏꯅ ꯑꯗꯨꯝ ꯂꯥꯛꯑꯣ ꯑꯗꯨꯒ ꯂꯩꯕꯗꯨꯕꯨꯗꯤ ꯑꯩ ꯑꯗꯨꯝ ꯂꯩꯁꯟꯕꯤꯔꯝ ꯀꯦꯕꯥ꯫
ꯑꯥ꯫
ꯑꯗꯨꯒ ꯑꯗꯨꯃꯥꯏꯅ ꯍꯥꯏꯗꯤ ꯂꯩꯁꯜꯂꯝꯒꯦ ꯑꯗꯨꯗꯨꯒ ꯑꯗꯨꯝ